ꯍꯜꯂꯣ ꯀꯩ ꯇꯧꯕ꯭ꯔꯣ
ꯍꯧ ꯈꯣꯢꯗꯤ ꯀꯩꯝ ꯇꯧꯗꯦꯗ ꯁꯨꯝ ꯃꯄꯥꯟꯗ ꯂꯩ
ꯑꯣ ꯀꯔꯤ ꯃꯊꯦꯜ ꯆꯥꯔꯒꯦ ꯑꯌꯨꯛꯀꯤ
ꯑꯩꯈꯣꯏꯗꯤ ꯑꯍꯥꯎꯕ ꯆꯥꯏ ꯉꯁꯤꯗꯤ
ꯁꯦꯁ ꯑꯍꯥꯎꯕ ꯆꯥꯕꯒꯤ ꯍꯔꯥꯎꯕꯔꯣ
ꯍꯣꯏ ꯉ ꯉꯅꯨ ꯆꯥꯔꯝꯃꯦ
ꯉꯥꯅꯨ ꯆꯥꯕꯒꯤ ꯌꯥꯝ ꯍꯔꯥꯎꯕ ꯃꯥꯜꯂꯦꯅꯦ ꯅꯪꯁꯦ
ꯎꯝ
ꯐꯩ ꯐꯩ ꯐꯩ ꯉꯥꯅꯨꯗꯨꯕꯨ ꯍꯥꯎꯕ꯭ꯔꯣ
ꯑꯁ ꯍꯥꯏꯅꯨꯍꯦ ꯉꯥꯅꯨ ꯈꯨꯍꯥꯎꯁꯤꯗꯤ ꯃꯥꯒꯤ ꯃꯁꯥꯗꯤ ꯍꯥꯎꯇꯦꯕꯀꯣ
ꯑꯥ
ꯃꯥꯒꯤ ꯀꯩꯅꯣ ꯀꯃꯥꯏ ꯍꯥꯏꯁꯤꯔ ꯃꯍꯤꯗꯣ
ꯑꯥ
ꯑꯁ ꯑꯗꯨꯗꯤ ꯕꯦꯁꯅꯦ
ꯑꯣ ꯑꯩꯗꯤ ꯉꯥꯅꯨꯗꯤ ꯀꯌꯥ ꯄꯥꯝꯗꯦꯕꯣ
ꯀꯩ ꯄꯥꯝꯒꯦ ꯑꯗꯨꯗꯤ
ꯑꯌꯥꯝꯕ ꯑꯩꯗꯤ ꯎꯝ ꯕ꯭ꯔꯣꯏꯂꯔꯗꯣ ꯃꯥꯒꯤ ꯃꯇꯣꯡꯗꯣ ꯃꯇꯣꯡ ꯈꯛꯇ ꯑꯗꯨꯒꯨꯝꯕ ꯗꯣ ꯍꯥꯎꯋꯦ ꯑꯩꯗꯤ ꯆꯤꯡꯒꯤ ꯌꯦꯟꯁꯨ ꯆꯥꯅꯤꯡꯉꯥꯏ ꯈꯪꯗꯦꯕ ꯃꯥ ꯃꯔꯨ ꯈꯛꯇ ꯉꯥꯏꯔꯦ ꯆꯥꯐꯝ ꯈꯪꯗꯦ
ꯑꯩꯗꯤ ꯃꯁꯥ ꯄꯥꯛꯇꯗꯤ ꯆꯥꯅꯤꯡꯗꯦꯗ ꯑꯗꯨꯗꯣ ꯑꯣꯏꯅ ꯆꯥꯅꯤꯡꯉꯦꯕ ꯃꯍꯤꯗꯣ
ꯑꯣ
ꯆꯥꯅꯤꯡꯉꯦ ꯍꯥꯏꯕ ꯑꯩꯗꯤ ꯁꯨꯛꯄꯥꯝ ꯄꯥꯝꯗꯦ ꯕꯣꯏꯂꯔꯁꯦ ꯆꯥꯁꯨ ꯆꯥꯅꯤꯡꯗꯦ
ꯑꯩꯅ ꯑꯁꯨꯃꯥꯏꯅ ꯍꯥꯏꯕꯒꯤ ꯑꯩꯉꯣꯟꯗ ꯍꯥꯏ ꯅꯪ ꯈꯨꯞ ꯄꯪꯗꯕꯨ ꯀꯔꯤꯅꯣ ꯍꯥꯏꯔꯦ
ꯁꯔꯨꯁꯨ ꯌꯥꯎꯗꯕ ꯃꯇꯣꯡ ꯈꯛꯇ ꯀꯣ
ꯑꯣ
ꯄ꯭ꯂꯦꯟ ꯃꯇꯣꯡꯗꯣ ꯍꯥꯎꯋꯦ ꯃꯥꯒꯤ ꯏꯁꯀꯤꯟꯁꯨ ꯌꯥꯎꯗꯕ
ꯏꯁꯀꯤꯟꯁꯤꯅꯦ ꯈ꯭ꯋꯥꯏꯗꯒꯤ ꯃꯣꯠ ꯄꯁꯦ ꯕꯣꯏꯂꯔꯗ
ꯆꯥꯗꯦ ꯕꯣꯏꯂꯔ ꯑꯣꯏꯒꯦꯔꯥ ꯑꯃ ꯑꯣꯏꯒꯦꯔꯥ ꯑꯗꯨ ꯆꯥꯗꯦ
ꯎꯝ ꯇꯧꯔꯝꯒꯦ ꯀꯩꯀꯩ ꯇꯧꯔꯝꯒꯦ
ꯍꯌꯦꯡ ꯉꯁꯤꯁꯦ ꯊꯕꯛ ꯆꯠꯂꯒ ꯍꯜꯂꯛꯑꯦ ꯑꯗꯨꯒ ꯏꯁꯥꯒꯤ ꯊꯕꯛ ꯆꯦ ꯑꯩꯒꯤ ꯏꯆꯦ ꯂꯧꯊꯣꯛꯄ ꯆꯠꯄꯅꯤꯗ
ꯑꯣ ꯑꯗꯨ ꯀꯩ ꯇꯧꯔꯝꯕ
ꯍꯜꯂꯛꯑꯦ ꯐꯤ ꯁꯨꯑꯦ ꯆꯥꯛ ꯆꯥꯔꯦ ꯑꯗꯨꯒ ꯄꯣꯊꯥꯔꯦ
ꯑꯣ ꯌꯥꯝ ꯃꯔꯝ ꯃꯣꯛꯑꯦꯅ ꯅꯪꯗꯤ
ꯑꯩꯈꯣꯏꯗꯤ ꯎꯄꯥꯏ ꯂꯩꯇꯦꯗꯅ ꯅꯣꯏꯗꯧꯅ ꯇꯜꯂꯦ ꯅ ꯐꯤꯔꯣꯜꯒꯨꯝꯕꯁꯨ ꯄꯪꯊꯝꯗ ꯊꯝꯕ ꯌꯥꯗꯦ ꯃꯣꯠꯂꯒꯁꯨ ꯂꯩꯕ ꯌꯥꯗꯦ ꯍꯣꯏ ꯅꯨꯄꯥꯕꯨꯁꯨ ꯃꯣꯠ ꯃꯣꯠꯂꯦ ꯍꯥꯏꯕ ꯅꯠꯇꯕ ꯅꯨꯄꯤꯒꯅ ꯅꯨꯄꯥꯗꯤ ꯈꯔ ꯈꯦꯟꯅꯩꯗꯅ
ꯍꯣꯏ ꯍꯣꯏ ꯈꯪꯉꯦ ꯈꯪꯉꯦ ꯎꯝ
ꯑꯩꯈꯣꯏ ꯑꯩꯈꯣꯏ ꯑꯣꯏꯔꯝꯃꯗꯤ ꯆꯦ ꯂꯧꯊꯣꯛꯄ ꯆꯠꯂꯒ ꯑꯗꯨꯝ ꯇꯨꯝꯃꯅꯤ ꯑꯇꯩ ꯇꯧꯔꯔꯣꯏ ꯋꯥꯏ ꯍꯥꯏꯔꯒ ꯀꯣ
ꯎꯝ ꯕꯣꯜ ꯌꯦꯡꯕ꯭ꯔꯣ ꯉꯔꯥꯡ
ꯑꯩ ꯉꯔꯥꯡꯗꯤ ꯌꯦꯡꯗꯦ ꯉꯁꯤ ꯌꯦꯡꯒꯅꯤ
ꯑꯩꯁꯨ ꯉꯁꯤ ꯌꯦꯡꯗꯣꯏꯅꯤ ꯉꯁꯤꯗꯤ ꯉꯟꯁꯨ ꯉꯜꯂꯤꯗꯅ
ꯍꯣꯏ ꯉꯜꯂꯦ ꯆꯞ ꯆꯥꯏꯕ ꯇꯥꯏꯃꯤꯡꯁꯦ
ꯅꯨꯡꯉꯥꯏꯔꯝꯒꯅꯤꯅꯦ ꯉꯁꯤꯗꯤ
ꯎꯝ ꯑꯥꯔꯖꯦꯟꯇꯤꯅ ꯂꯩꯕꯅꯦꯕꯀꯣ
ꯑꯥꯔꯖꯦꯟꯇꯤꯅꯥꯔꯣ ꯅꯪꯁꯦ
ꯑꯔꯖꯦꯟꯇꯤꯅ ꯔꯦ ꯑꯩꯗꯤ
ꯑꯣ ꯑꯗꯨꯗꯤ ꯑꯁ ꯃꯅꯩꯍꯦ
ꯀꯔꯤꯅꯣ ꯈꯪꯗꯦꯅꯦ ꯑꯩꯅ ꯀꯩꯅꯣ ꯇꯧꯕꯁꯦ ꯂꯣꯏ ꯑꯥꯔꯖꯦꯟꯇꯤꯅ ꯋꯥ ꯑꯣꯏꯕ ꯋꯥꯅꯤꯗ
ꯑꯁ ꯍꯧꯖꯤꯛꯀꯥꯟ ꯑꯥꯔꯖꯦꯟꯅ ꯑꯥꯥꯔꯖꯦꯟꯇꯤꯅ ꯅꯠꯇꯕ ꯃꯤ ꯂꯩꯇ꯭ꯔꯦꯅꯦ ꯑꯔꯖꯦꯟꯇꯤꯅ ꯅ ꯉꯥꯎꯖꯕ ꯃꯤ ꯉꯥꯛꯇꯅꯦ ꯁꯦꯁ ꯑꯩꯁꯨ ꯃꯤꯁꯨ
ꯑꯩꯈꯣꯏ ꯂꯩꯐꯝꯗꯀꯣ ꯑꯩꯈꯣꯏꯁꯦ ꯅꯨꯄꯥꯁꯦ ꯀꯨꯟꯊ꯭ꯔꯥ ꯂꯩꯌꯦꯕ
ꯑꯣ
ꯃꯤ ꯑꯅꯤꯈꯛꯅꯦ ꯑꯩꯒ ꯑꯩꯒ ꯑꯩꯒꯤ ꯁꯤꯅꯤꯔ ꯑꯃ ꯃꯦꯁꯤ ꯄꯥꯝꯕ ꯑꯇꯩ ꯂꯣꯏ ꯔꯣꯅꯥꯜꯗꯣ ꯑꯗꯨꯒꯤ ꯂꯩꯇꯕ꯭ꯔꯣ ꯍꯥꯏꯕꯅꯦ ꯑꯩꯗꯤ ꯑꯗꯨꯒꯤ ꯑꯩꯗꯤ ꯃꯦꯁꯤ ꯐꯦꯁꯁꯦ ꯁꯨꯛꯂꯩ ꯂꯩꯇ꯭ꯔꯕꯣ ꯁꯤꯅꯦꯕ ꯑꯩꯅ ꯈꯟꯕꯁꯦ ꯃꯣꯏ ꯔꯣꯅꯥꯜꯗꯣ ꯁꯥꯟꯅꯕ ꯅꯨꯃꯤꯠꯇ ꯃꯣꯏꯁꯦ ꯄꯨꯂꯞꯅ ꯌꯦꯡꯉꯦꯕꯀꯣ
ꯑꯣꯝ
ꯑꯥ ꯍꯣꯜꯗ ꯄꯨꯔꯞꯅ ꯌꯦꯡꯒꯅꯤ ꯃꯣꯏ ꯇꯣꯏꯇꯤꯑꯦꯠꯁꯦ ꯑꯗꯨꯒ ꯃꯦꯁꯤ ꯁꯥꯟꯅꯕ ꯅꯨꯃꯤꯠ ꯇ ꯏꯕꯥꯅꯤꯈꯛ ꯌꯦꯡꯕ ꯑꯁ ꯑꯗꯨꯁꯨ ꯃꯌꯥꯏꯗ ꯇꯨꯝꯂꯛꯄ ꯑꯃꯨꯛꯀ ꯃꯥꯅ
ꯑꯗꯨꯗꯤ ꯉꯔꯥꯡ ꯔꫭꯅꯥꯜꯗꯣꯗꯤ ꯂꯩ ꯇ꯭ꯔꯦ ꯁꯤꯈ꯭ꯔꯦ ꯃꯣꯏꯗꯤ ꯀꯝꯃꯥꯏ ꯇꯧꯔꯤꯕ
ꯀꯅꯥ ꯀꯝꯃꯥꯏ ꯇꯧꯔꯤꯕ ꯍꯥꯏꯗꯤ
ꯃꯣꯏ ꯃꯣꯏ ꯔꫭꯅꯥꯜꯗꯣꯜꯒꯤ ꯐꯦꯟ ꯁꯤꯡꯗꯣ
ꯑꯥꯁ ꯍꯥꯏꯅꯨꯍꯦ ꯑꯈꫭꯏꯅ ꯊꯤꯕꯁꯦ ꯃꯤ ꯑꯅꯤꯈꯛ ꯑꯣꯏꯔꯁꯨ ꯃꯤ ꯀꯨꯟꯊ꯭ꯔꯥ ꯑꯦ ꯀꯨꯟ ꯅꯤꯄꯥꯟꯕꯨꯗꯤ ꯀꯤꯗꯦꯍꯦ ꯗꯤꯕꯦꯠꯇꯗꯤ
ꯅꯨꯡꯉꯥꯏꯔꯝꯒꯅꯤꯅꯦ ꯑꯗꯨꯗꯤ
ꯍꯣꯏ ꯏꯕꯥꯅꯤ ꯈꯛꯁꯦ
ꯎꯝ
ꯀꯩꯅꯣ ꯌꯨꯇꯞ ꯁꯣꯔꯠꯁꯒꯨꯝꯕꯁꯦ ꯐꯖꯅ ꯌꯦꯡꯉꯅꯤ ꯌꯦꯡꯉꯒ ꯗꯤꯄꯦꯠꯁꯦ ꯄꯨꯡꯇꯧ ꯇꯧꯔꯅꯤ ꯀꯔꯤꯒꯤ ꯅꯣꯏ ꯔꯣꯅꯥꯜꯗꯣꯁꯦ ꯄꯥꯝꯕ꯭ꯔꯣ ꯍꯥꯏ ꯍꯥꯏꯔꯒ ꯑꯈꯣꯏꯅ ꯑꯗꯨꯝ ꯍꯪꯉꯦꯕꯀꯣ ꯃꯣꯏꯅ ꯏꯟꯁꯇꯥꯒ꯭ꯔꯥꯝ ꯐꯣꯂꯣꯁꯨ ꯌꯥꯝꯃꯦ ꯁꯤꯒꯤ ꯁꯤ ꯀꯩ ꯈꯣꯠꯂꯦ ꯍꯥꯏꯌꯦ ꯑꯗꯨꯅ ꯑꯩꯅ ꯑꯩꯈꯣꯏꯅ ꯏ ꯀꯥꯕꯅꯦꯕꯀꯣ
ꯎꯝ
ꯑꯗꯨꯒꯤ ꯀꯣꯟꯇꯦꯟ ꯀ꯭ꯔꯤꯌꯦꯇꯔ ꯑꯣꯏꯕꯒꯤ ꯃꯥ ꯐꯣꯜꯂꫭꯋꯔ ꯌꯥꯝꯕꯅꯦ ꯑꯈꯣꯏꯅ ꯍꯥꯏꯕꯤꯕ ꯃꯣꯏ ꯈꯨꯝꯅꯤꯡꯉꯥꯏ ꯂꯩꯇꯦꯗ
ꯅꯍꯥꯟ ꯏꯍꯥꯟ ꯍꯥꯟꯕ ꯁꯥꯟꯅꯕ ꯑꯅꯤ ꯑꯍꯨꯝ ꯁꯨꯕ ꯑꯣꯏꯕ ꯃꯇꯨꯡ ꯑꯣꯏꯔꯝꯅꯤ ꯑ ꯑꯍꯥꯟꯕ ꯁꯥꯟꯅꯕꯗ ꯑꯣꯏꯔꯝꯒꯅꯤ ꯏꯃꯥꯟꯅꯕꯤ ꯑꯈꯣꯏ ꯃꯔꯤꯁꯨ ꯂꯩꯌꯦꯕꯀꯣ ꯑꯅꯤꯅ ꯔꫭꯅꯥꯜꯗꯣ ꯑꯅꯤꯅ ꯃꯦꯁꯤ ꯑꯗꯨꯒ ꯏꯕꯥꯟ ꯑꯈꯣꯏꯅ ꯑꯥꯁ ꯃꯦꯁꯤꯗꯤ ꯉꯝꯃꯦ ꯈꯣꯠꯂꯦꯅ ꯍꯥꯏꯕ ꯑꯗꯨꯒ ꯏꯃꯥꯟꯅꯕꯤ ꯑꯃꯗꯨꯅ ꯃꯤꯁꯤꯗꯤ ꯏꯪꯂꯤꯁ ꯉꯥꯡꯕ ꯍꯩꯇꯞꯅꯦ ꯍꯥꯏꯞꯅꯦ
ꯑꯗꯨꯗꯤ
ꯑꯗꯨꯗꯤ ꯑ ꯔꯣ ꯔꯣꯅꯥꯜꯗꯣꯗꯣ ꯀꯩꯅꯣ ꯉꯥꯡꯕ ꯍꯩꯕ꯭ꯔꯣ
ꯔꯣꯅꯥꯜꯗꯣꯗꯤ ꯉꯥꯡꯕ ꯍꯩꯌꯦ ꯍꯥꯌꯦ ꯃꯤꯁꯤꯗꯤ ꯉꯥꯡꯕ ꯍꯩꯇꯦ ꯑꯗꯨꯐꯥꯎ ꯍꯥꯏꯞꯅꯦ ꯑꯗꯣ ꯉꯔꯥꯡꯗꯣ ꯅꯨꯡꯉꯥꯏꯃꯟꯗꯅꯀꯣ ꯑꯩꯁꯦ ꯉꯔꯥꯡ ꯏꯁꯄꯦꯟꯅꯦꯕ ꯑꯗꯨ ꯑꯣꯏꯔꯁꯨ ꯀꯞꯄꯗꯣ ꯎꯕꯗꯅꯦ ꯌꯥꯝ ꯅꯨꯡꯉꯥꯏꯇꯕ ꯍꯥꯏꯇꯥꯔꯦ ꯏꯃꯥꯟꯅꯕꯤ ꯑꯩꯈꯣꯏꯁꯨ ꯄꯨꯟꯅ ꯀꯞꯃꯤꯟꯅꯩ
ꯗꯥꯏ ꯍꯥꯔꯠ ꯐꯦꯟꯁꯅꯤꯅꯦ ꯅꯣꯏꯖꯦ
ꯃꯦꯁꯤꯁꯨ ꯑꯃꯨꯛ ꯅꯨꯡꯉꯥꯏꯇꯗꯤꯀꯣ
ꯑꯩꯗꯤ ꯄꯥꯝꯗꯤ ꯄꯥꯝꯃꯦꯕꯀꯣ ꯑꯗꯨ ꯑꯣꯏꯔꯁꯨ ꯁꯤꯒꯨꯝꯕ ꯀꯩꯅꯣꯁꯤꯗꯤ ꯁꯨꯀꯞ ꯀꯞꯄꯣꯏꯕ
ꯏꯁ ꯀꯞꯄꯗꯨ ꯎꯔꯒꯅꯦ ꯄꯤꯗꯣ ꯑꯗꯨꯝ ꯇꯥꯔꯛꯑꯦ ꯈꯪꯗꯦ
ꯑꯗꯨ ꯑꯗꯨꯗꯤ ꯅꯣꯏ ꯁꯤꯝꯐꯦꯊꯤ ꯂꯩꯕꯒꯤ ꯑꯣꯏꯔꯝꯅꯤ ꯈꯣꯏꯗꯤ ꯑꯗꯨꯒꯨꯝꯕꯗꯣ ꯂꯩꯇꯦ ꯁꯨꯀꯞ ꯀꯞꯇꯦ
ꯏꯃꯥꯟꯅꯕꯤ ꯑꯃꯅ ꯉꯁꯤ ꯃꯦꯁꯤ ꯉꯝꯗ꯭ꯔꯦ ꯄꯨꯟꯁꯤꯗ ꯐꯨꯠꯕꯣꯜ ꯌꯦꯡꯉꯔꯣꯏ ꯍꯥꯏꯌꯦ
ꯍꯣꯏ ꯑꯩꯁꯨ ꯌꯦꯡꯉꯔꯣꯏ ꯇꫭ ꯇꯣꯛꯑꯅꯤ
ꯁꯨꯝꯃꯥꯏ ꯍꯥꯏꯕ ꯃꯤ ꯌꯥꯝꯃꯦꯕ
ꯍꯣꯏ ꯃꯣꯏ ꯃꯣꯏ ꯑꯅꯤꯅꯦ ꯃꯣꯏ ꯑꯅꯤꯅꯅꯦꯕ ꯐꯨꯠꯕꯣꯜꯁꯦ ꯃꯤꯡ ꯆꯠꯍꯟꯕꯁꯦ ꯃꯣꯏ ꯌꯥꯎꯗ꯭ꯔꯗꯤ ꯅꯨꯡꯉꯥꯏꯔꯔꯣꯏꯕ ꯀꯌꯥꯃꯨꯛ ꯌꯪꯁꯇꯥꯔ ꯊꯣꯛꯑꯁꯨꯀꯣ
ꯎꯝ
ꯅꯨꯡꯉꯥꯏ ꯅꯨꯡꯉꯥꯏꯔꯣꯏꯕ ꯃꯣꯏ ꯑꯅꯤꯒꯤ ꯗꯤꯕꯦꯠ ꯑꯗꯨꯃꯥꯏꯅ ꯃꯤꯅ ꯗꯤꯕꯦꯠꯁꯨ ꯇꯧꯔꯔꯣꯏ ꯍꯧꯖꯤꯛꯇꯤ ꯑꯍꯩꯕ ꯍꯥꯢꯕꯁꯦ ꯌꯥꯝ ꯃꯁꯥ ꯃꯁꯥꯒꯤ ꯊꯣꯛꯈ꯭ꯔꯦꯕ
ꯃꯥꯅꯦ ꯃꯥꯅꯦ
ꯊꯥꯏꯅꯒꯤ ꯐꯨꯠꯕꯣꯜꯒ ꯍꯧꯖꯤꯛ ꯐꯨꯠꯕꯣꯜꯗꯤ ꯃꯥꯟꯅꯗ꯭ꯔꯦꯕꯀꯣ ꯇꯤꯀꯤꯅꯤꯛ
ꯊꯥꯏꯅ ꯊꯥꯏꯅꯒꯤ ꯐꯨꯠꯕꯣꯜꯂꯔꯗꯤ ꯑꯃꯐꯥꯎ ꯈꯪꯗꯦ ꯑꯩꯗꯤ
ꯖꯤꯗꯦꯟꯒꯨꯝꯕ ꯈꯪꯗꯦ
ꯈꯪꯗꯦ ꯃꯁꯛ ꯈꯪꯉꯁꯨ ꯃꯃꯤꯡ ꯈꯪꯉꯦ ꯑꯗꯨꯃꯥꯏꯅ ꯇꯧꯋꯦ ꯑꯗꯨꯅ ꯈꯪꯗꯦ ꯑꯩꯅ ꯍꯥꯏꯗꯤ ꯌꯦꯡꯁꯨ ꯌꯦꯡꯗꯕ ꯍꯥꯏꯇꯥꯔꯦꯀꯣ
ꯎꯝ
ꯑꯗꯨꯒꯤ ꯈꯪꯗꯦꯕ
ꯍꯣꯏ ꯀꯥꯏꯗꯦꯗ ꯑꯩꯗꯤ ꯐꯨꯠꯕꯣꯜꯗꯤ ꯄꯥꯛꯗ ꯌꯦꯡꯗꯦꯗ ꯑꯅꯝꯕꯗ ꯀꯩꯅꯣꯗꯣ ꯌꯦꯡꯉꯦ ꯌꯨ ꯑꯦꯐ ꯁꯤ ꯈꯪꯕ꯭ꯔꯣ
ꯌꯨ ꯑꯦꯐ ꯁꯤ ꯈꯪꯕ꯭ꯔꯥ
ꯎꯝ
ꯑꯗꯨꯗꯣ ꯑꯅꯝꯕꯗ ꯑꯩꯗꯤ ꯌꯦꯡꯉꯦ ꯁꯥꯟꯅꯁꯨ ꯁꯥꯟꯅꯕꯅꯤꯅ ꯑꯩꯗꯤ ꯑꯗꯨ ꯑꯗꯨꯗꯣ ꯅꯍꯥꯟ ꯑꯦ ꯀꯩꯅꯣꯗ ꯑꯇꯣꯞꯄ ꯏꯁꯇꯦꯠꯇꯀꯣ ꯁꯤ ꯅꯣꯕꯦꯝꯕꯔꯗꯨ ꯑꯗꯨꯋꯥꯏꯗ ꯑꯩ ꯈꯗ ꯆꯠꯀꯅꯤ
ꯑꯣ ꯆꯠꯇꯣꯢꯔꯣ
ꯍꯣꯏ
ꯅꯁꯥꯕꯨ ꯐꯕ꯭ꯔꯣ
ꯑꯩꯔꯣ ꯏꯁꯥꯗꯤ ꯐꯩꯌꯦ ꯑꯩꯈꯣꯏꯗꯤ ꯑꯗꯨꯝ ꯋꯥꯛꯑꯥꯎ
ꯑꯣ
ꯀꯥꯟꯗꯕꯤꯗꯀꯣ
ꯎꯝ
ꯑꯗꯨꯒꯤ ꯍꯥꯏꯕꯗꯤ ꯃꯤꯒ ꯈꯠꯅꯕꯁꯦ
ꯎꯝ
ꯌꯥꯝ ꯋꯥꯏꯑꯦꯕ
ꯃꯥꯟꯅꯦ ꯃꯥꯟꯅꯦ
ꯔꯥꯎꯟ ꯑꯃ ꯑꯩꯈꯣꯏꯅ ꯈꯠꯅꯕꯁꯦ ꯑꯁ ꯃꯔꯛ ꯃꯔꯛꯇꯗꯤ ꯎꯝ ꯀꯩꯅꯣ ꯕ꯭ꯂꯠ ꯆꯠꯄꯅꯦꯕꯀꯣ ꯃꯤꯠꯒꯨꯝꯕꯁꯦ ꯁꯨꯃꯥꯏꯅ ꯇꯔꯥꯃꯨꯛ ꯄꯥꯜꯂꯗꯤ ꯕ꯭ꯂꯔ ꯆꯠꯄꯤꯔꯝꯕ ꯃꯤꯠꯁꯦ ꯑꯗꯨ ꯃꯇꯝꯗ ꯑꯩꯈꯣꯏꯅ ꯆꯥꯕꯁꯤꯗꯤ ꯎꯝ
ꯑꯗꯨ ꯑꯗꯨꯒꯨꯝꯕ ꯄꯥꯝꯃꯤꯁꯤꯅꯥ ꯀꯔꯤꯒꯤꯅꯣ
ꯁꯤꯒꯨꯝꯕ ꯄꯥꯝꯕꯁꯦ ꯑꯥ ꯑꯁ ꯍꯧꯖꯤꯛꯁꯨ ꯄꯥꯝꯕꯅꯦꯕ
ꯑꯩꯗꯤ ꯑꯗꯨ ꯑꯃ ꯄꯥꯝꯗꯦ ꯅꯨꯄꯥꯁꯤꯡꯗꯤ ꯑꯌꯥꯝꯕ ꯄꯥꯝꯃꯦ ꯑꯗꯨꯒꯨꯝꯕꯗꯨ
ꯍꯣꯏ ꯍꯣꯏ ꯎꯝ ꯍꯥꯏꯕꯗꯤꯀꯣ
ꯎꯝ
ꯁꯤ ꯂꯩꯀꯥꯏ ꯃꯔꯛꯇ ꯈꯠꯅꯕ ꯑꯗꯨꯗ ꯈꯠꯅꯕꯗꯤ ꯇꯧꯗꯦꯕꯀꯣ ꯑꯩꯗꯤ
ꯎꯝ
ꯑꯗꯨ ꯑꯣꯏꯔꯁꯨ ꯌꯥꯝ ꯔꯨꯅ ꯂꯩꯔꯒ ꯐꯖꯅ ꯈꯠꯅꯕꯗꯣ ꯑꯗꯨꯗꯣ ꯄꯥꯝꯃꯤꯕ ꯏꯁꯥꯒꯤ ꯁꯦꯜꯐ ꯗꯤꯐꯦꯟꯁꯁꯨ ꯑꯣꯏꯌꯦ ꯑꯗꯨꯒꯤ ꯌꯥꯝ ꯄꯥꯝꯃꯦꯕ
ꯎꯝ ꯅꯪꯕꯨ ꯄꯥꯝꯖꯔꯗꯤ ꯂꯣꯏꯔꯦꯗꯅ ꯑꯗꯨꯗꯤ
ꯑꯥ ꯅꯍꯥꯟꯁꯨ ꯀꯩꯅꯣ ꯑꯥ ꯁꯤ ꯑꯇꯣꯞꯄ ꯁ꯭ꯇꯦꯠꯇꯒꯤ ꯃꯤ ꯑꯃꯒ ꯀꯣꯝꯄꯤꯇꯤꯁꯟ ꯇꯧꯕꯅꯦꯕ
ꯅꯨꯄꯤꯔꯣ ꯅꯨꯄꯥꯔꯣ
ꯀꯃꯥꯏꯅ ꯅꯨꯄꯤꯒ ꯅꯨꯄꯥꯒ ꯈꯠꯅ
ꯅꯠꯇꯦ ꯑꯩꯅ ꯍꯥꯏꯕꯗꯤ ꯅꯨꯄꯤꯒꯤꯔꯣ ꯅꯨꯄꯥꯒꯤꯔꯣ ꯍꯥꯏꯕꯅꯦ
ꯀꯩꯅꯣ ꯅꯨꯄꯤꯒꯤꯔꯣ ꯅꯨꯄꯥꯒꯤꯔꯣ ꯍꯥꯏꯗꯤ
ꯅꯨꯄꯥ ꯃꯁꯦꯟꯔ ꯍꯥꯏꯕ ꯑꯣ ꯑꯣ ꯑꯣ
ꯑꯗꯨꯗ ꯔꯥꯎꯟ ꯑꯍꯨꯝꯃꯨꯛꯁꯦ ꯑꯩꯈꯣꯏꯁꯦ ꯁꯥꯟꯅꯈ꯭ꯔꯦꯕꯀꯣ
ꯎꯝ
ꯔꯥꯎꯟ ꯃꯔꯤꯗ ꯑꯩꯁꯦ ꯃꯤꯠ ꯕ꯭ꯂꯔ ꯆꯠꯈ꯭ꯔꯦꯕ
ꯑꯥ
ꯀꯩꯅꯣ ꯏꯃꯥꯏꯗ ꯊꯣꯃꯟꯕꯒꯤ ꯇꯔꯥꯃꯨꯛ ꯆꯥꯕꯅꯦꯕ ꯐꯖꯅ
ꯎꯝ
ꯑꯍꯝ ꯑꯗꯨꯗ ꯑꯍꯝ ꯔꯥꯎꯟ ꯊꯤꯗꯨꯗ ꯃꯥꯁꯨ ꯉꯝꯗ꯭ꯔꯦ ꯑꯩꯁꯨ ꯉꯝꯗ꯭ꯔꯦ ꯑꯗꯨꯒ ꯑꯩꯅ ꯇ꯭ꯔꯣꯛ ꯇꯧꯕꯒꯣ ꯇ꯭ꯔꯣꯛ ꯈꯪꯕ꯭ꯔꯣ
ꯈꯪ
ꯀꯩꯅꯣ ꯃꯥꯒꯤ ꯅꯦꯛꯗ ꯈꯨꯠꯇꯣ ꯌꯥꯜꯂꯒ ꯑꯗꯨ ꯇꯧꯕꯗꯣ ꯑꯗꯨ ꯑꯩ ꯇꯧꯕꯅꯦꯕ ꯑꯩꯗꯤ ꯃꯥ ꯁꯤꯈ꯭ꯔꯕ ꯕ ꯈꯪꯗꯦ ꯑꯩꯁꯨ ꯀꯣꯛꯅ ꯃꯤꯠ ꯌꯥꯎꯗ꯭ꯔꯦꯕꯀꯣ ꯇꯧꯗꯦꯕꯀꯣ ꯑꯗꯨ ꯑꯗꯨꯝ ꯇꯧꯈ꯭ꯔꯦꯕꯀꯣ ꯑꯗꯨꯒ ꯑꯩꯁꯦ ꯍꯤꯞꯈ꯭ꯔꯦꯕꯀꯣ
ꯎꯝ
ꯃꯥꯁꯨꯨ ꯁꯔꯦꯟꯗꯔ ꯇꯧꯔꯕꯀꯣ ꯑꯩꯅꯁꯨ ꯈꯪꯗꯕ ꯀꯣꯛꯇ ꯑꯗꯨꯝ ꯇꯨꯝꯈ꯭ꯔꯦꯕ ꯑꯩꯁꯨ
ꯃꯌꯥꯝ ꯆꯣꯛ ꯑꯥ ꯀꯦꯁ ꯃꯅꯨꯡꯗ ꯆꯣꯡꯈꯠꯄꯅꯦꯕ ꯑꯗꯨꯒ ꯀꯩꯅꯣ ꯑꯩꯒꯤ ꯒꯨꯟ ꯂꯧꯊꯣꯛꯄꯤꯔꯕ ꯅꯠꯇ꯭ꯔꯗꯤ ꯃꯥꯗꯣ ꯁꯤꯔꯝꯅꯦ ꯑꯗꯨ ꯍꯤ ꯍꯤ
ꯍꯥ ꯍꯥ ꯍꯥ ꯅꯪꯒꯤꯁꯤꯗꯤ ꯂꯣꯏꯔꯦꯍꯦ
ꯍꯣꯏ ꯑꯩꯗꯤ ꯀꯩꯅꯣ ꯀꯣꯝꯄꯤꯇꯤꯁꯟ ꯍꯦꯛ ꯔꯤꯡ ꯃꯅꯨꯡꯗ ꯆꯪꯉꯕꯀꯣ ꯉꯁꯤꯗꯤ ꯑꯩ ꯅꯠꯇ꯭ꯔꯒ ꯃꯥꯗꯤ ꯑꯃꯗꯤ ꯁꯣꯏꯒꯗꯧꯕꯅꯤꯅ ꯀꯦꯝ ꯀꯦꯝ ꯈꯥꯏꯗꯦꯕ ꯑꯩ ꯀꯣꯛꯇ ꯑꯗꯨꯝ ꯃꯥꯒꯤ ꯀꯩꯅꯣꯗꯣ ꯂꯩꯈ꯭ꯔꯦꯕ ꯑꯩꯗꯤ ꯍꯦꯛ ꯔꯤꯡ ꯃꯅꯨꯡꯗ ꯆꯪꯉꯕ ꯑꯗꯨ ꯁꯥꯎꯕꯁꯨ ꯌꯥꯗꯦ ꯅꯪ ꯍꯦꯛ ꯁꯥꯎꯔꯕꯀꯣ ꯑꯗꯨꯝ ꯗꯤꯁ ꯀ꯭ꯋꯥꯂꯤꯐꯥꯏ ꯑꯣꯏꯌꯦꯕꯀꯣ ꯑꯗꯨꯒꯤ ꯁꯥꯎꯕꯁꯨ ꯌꯥꯗꯦ ꯅꯪ ꯍꯦꯛ ꯁꯥꯎꯔꯕ ꯑꯗꯨꯝ ꯊꯣꯛꯈ꯭ꯔꯅꯤꯕ ꯃꯣꯏ ꯇꯥꯟꯊꯣꯔꯛꯑꯅꯤꯕ
ꯑꯣ
ꯑꯗꯨꯒꯤ ꯑꯦꯡꯒꯔꯁꯨ ꯀꯣꯟꯇ꯭ꯔꯣꯜ ꯇꯧꯕ ꯉꯝꯕ ꯌꯥꯝ ꯐꯕꯁꯦ ꯑꯗꯣ ꯅꯪꯅ ꯃꯤ ꯃꯤꯒꯤ ꯁꯤꯝꯄꯦꯊꯤ ꯂꯩꯇꯕꯗꯣ ꯅꯪ ꯂꯩ ꯂꯩꯕ ꯉꯝꯕ ꯑꯣꯏꯌꯦꯕ
ꯑꯣ
ꯑꯗꯨ ꯑꯗꯨꯒ ꯅꯁꯥꯒꯤ ꯀꯩꯅꯣ ꯍꯣꯠꯅꯥꯕꯗꯣ ꯑꯗꯨꯁꯨ ꯌꯥꯝ ꯏꯟꯐ꯭ꯂꯨꯌꯦꯟꯁ ꯑꯣꯏꯌꯦꯕꯀꯣ
ꯑꯣ
ꯑꯗꯨꯒ ꯈ꯭ꯋꯥꯏꯗꯒꯤ ꯂꯨꯕꯁꯦ ꯁꯥꯟꯅꯕꯗꯤ ꯂꯨꯗꯦꯕꯀꯣ
ꯑꯥ
ꯋꯦꯠ ꯀꯠꯁꯦ
ꯎꯝ
ꯁꯤꯃꯗꯤ